ꯍꯜꯂꯣ ꯇꯥꯔꯕꯣ
ꯀꯃꯥꯏ ꯀꯃꯥꯏ ꯂꯩꯔꯤꯒꯦ
ꯎꯝ ꯑꯗꯨꯝ ꯋꯥꯏ ꯍꯥꯏꯕꯗꯤ ꯌꯥꯗꯕꯅꯤꯅ ꯋꯥꯏ ꯍꯥꯏꯕꯁꯦ ꯍꯦꯟꯅ ꯋꯥꯏ ꯍꯥꯏꯑꯦ ꯑꯗꯨꯅ ꯋꯥꯏ ꯍꯥꯏꯕꯗꯤ ꯌꯥꯗꯕꯅꯤꯅ ꯑꯗꯨꯝ ꯅꯨꯡꯉꯥꯏꯔꯤ ꯉꯝꯅ ꯉꯝꯅꯕ ꯃꯇꯝ ꯃꯇꯝꯒꯤ ꯑꯗꯨꯝ ꯑ ꯍꯤꯡꯉꯤ ꯍꯥꯏꯕ ꯇꯥꯔꯦ ꯂꯩꯔꯤ ꯍꯥꯏꯕ ꯇꯥꯔꯦ ꯅꯨꯡꯉꯥꯏꯅ ꯁꯣꯝ ꯅꯋꯤ ꯃꯔꯨꯞꯇꯤ ꯀꯔꯝ ꯇꯧꯕꯤꯔꯤꯒꯦ
ꯑꯗꯨꯝ ꯅꯨꯡꯉꯥꯏꯅ ꯂꯩꯔꯤ ꯍꯥꯏꯇꯥꯔꯦ ꯑꯉꯥꯡ ꯈꯔ ꯄꯨꯟꯁꯤꯜꯂꯒ ꯍꯥꯏꯗꯤ ꯂꯥꯏꯔꯤꯛ ꯈꯔ ꯇꯥꯛꯄꯤꯔꯒꯀꯣ
ꯍꯣꯏ ꯑꯉꯥꯡꯗ ꯑ ꯂꯥꯏꯔꯤꯛ ꯇꯥꯛꯄꯁꯤꯁꯨ ꯑꯩꯈꯣꯏꯒꯤ ꯒ꯭ꯌꯥꯟ ꯂꯧꯁꯤꯡꯁꯦ ꯑꯗꯨꯛꯀꯤ ꯃꯇꯤꯛ ꯍꯦꯟꯒꯠ ꯂꯦ ꯍꯥꯏꯅ ꯍꯥꯏꯗꯤ ꯑꯍꯜ ꯂꯃꯟꯁꯤꯡꯅ ꯇꯥꯛꯄꯤ ꯑꯩꯈꯣꯏꯅ ꯈꯪꯕꯁꯦ ꯑ ꯃꯤꯅ ꯍꯨꯔꯥꯟꯕ ꯉꯝꯗꯕ ꯃꯤꯅ ꯍꯨꯔꯥꯟꯕ ꯉꯝꯗꯕ ꯂꯟꯗꯤ ꯑꯩꯈꯣꯏꯒꯤ ꯑ ꯂꯧꯁꯤꯡ ꯒ꯭ꯌꯥꯟ ꯂꯧꯁꯤꯡꯁꯤꯅꯦ ꯅ ꯍꯥꯏ ꯍꯥꯏꯅ ꯇꯥꯛꯄꯤꯌꯦꯀꯣ ꯑꯗꯨꯗꯨꯅ ꯍꯥꯏꯗꯤ ꯑꯩꯈꯣꯏꯅ ꯈꯪꯖꯕꯁꯦ ꯃꯤꯉꯣꯟꯗ ꯇꯥꯛꯊꯣꯛꯄ ꯑꯗꯒꯤ ꯑꯉꯥꯡꯁꯤꯡꯗ ꯈꯪꯗꯕ ꯃꯈꯥ ꯊꯥꯕ ꯏꯈꯥ ꯊꯥꯕꯁꯤꯡꯗ ꯇꯥꯛꯄꯤꯕ ꯃꯁꯦ ꯑꯩꯈꯣꯏꯅ ꯀꯩꯗꯧꯅꯨꯡꯗ ꯄꯥꯝꯃꯔꯣꯏꯗꯧꯕꯅꯦꯕ ꯃꯈꯣꯏꯗ ꯇꯥꯛꯊꯣꯛꯈꯤꯕꯁꯤꯅ ꯑꯩꯈꯣꯏꯗ ꯍꯦꯟꯅ ꯇꯥꯛꯊꯣꯛ ꯇꯥꯛꯊꯣꯛꯑꯒ ꯍꯦꯟꯒꯠꯄꯁꯦ ꯍꯥꯏꯗꯤ ꯂꯟ ꯑꯁ ꯑ ꯍꯩꯒꯠꯄ ꯍꯦꯟꯒꯠꯄ ꯂꯟꯁꯦ ꯑꯩꯈꯣꯏꯒꯤ ꯒ꯭ꯌꯥꯟ ꯂꯧꯁ ꯁꯤꯡ ꯁꯤꯅꯦꯅꯅ ꯑꯩꯈꯣꯏꯅ ꯇꯥꯛꯄꯤ ꯑꯗꯨꯅ ꯃꯁꯤꯗꯤ ꯑꯩꯈꯣꯏꯒꯤ ꯑꯁꯦꯡꯕ ꯏꯔꯟꯅꯦ ꯍꯥꯏꯇꯥꯔꯦ ꯀꯣ ꯃꯤ ꯑꯃꯒꯤ ꯑꯁꯦꯡꯕ ꯃꯔꯜ ꯍꯥꯏꯇꯥꯔꯒꯗꯤ ꯑ ꯃꯤ ꯑꯇꯣꯞꯄ ꯅ ꯍꯨꯔꯥꯟꯕ ꯌꯥꯔꯔꯣꯏꯗꯧꯕꯅꯦꯕ
ꯍꯥꯏꯗꯤ ꯀꯅꯥꯅꯁꯨ ꯎꯕ ꯉꯝ
ꯍꯣꯏ
ꯑꯩꯅ ꯑꯐꯕ ꯃꯤ ꯑꯃ ꯑꯣꯏꯒꯦ ꯍꯥꯏꯁꯦ ꯑꯇꯣꯞꯄ ꯃꯤ ꯑꯃꯅ ꯃꯨꯜꯂꯒ ꯍꯦꯛꯇ ꯑꯣꯏꯕ ꯌꯥꯕ ꯅꯠꯇꯦ ꯅꯠꯇꯦꯕ ꯑꯩꯅ ꯑꯐꯕ ꯊꯕꯛ ꯑꯃ ꯇꯧꯔꯨ ꯇꯥꯔꯒꯁꯨ ꯐꯠꯇꯕ ꯊꯕꯛ ꯇꯧꯔꯨ ꯇꯥꯔ ꯍꯥꯏꯔꯒꯁꯨ ꯐꯠꯇ꯭ꯔꯤꯕ ꯃꯤꯗꯣ ꯑꯩꯅ ꯑꯩ ꯑꯣꯏꯕꯗꯤ ꯌꯥꯔꯣꯏꯗꯅ ꯑꯗꯒꯤ ꯃꯤ ꯑꯃꯒꯤ ꯄꯨꯟꯁꯤ ꯁꯦꯝꯃꯛꯄ ꯍꯥꯏꯁꯦ ꯑꯣꯖꯥ ꯌꯥꯎꯗꯅꯁꯨ ꯌꯥꯕ ꯅꯠꯇꯦꯕ ꯂꯝꯕꯤ ꯍꯦꯛ ꯄꯣꯛꯂꯛꯄꯗꯒꯤ ꯑꯩꯈꯣꯏꯁꯦ ꯑꯣꯖꯥꯁꯦ ꯑꯗꯨꯝ ꯎꯠꯂꯣꯏꯅꯔꯒ ꯂꯥꯛꯑꯕꯅꯦꯕ
ꯑꯧ ꯑꯩꯈꯣꯏꯒꯤ ꯑꯍꯥꯟꯕ ꯑꯥ ꯑꯣꯖꯥꯁꯦ ꯑꯩꯈꯣꯏꯒꯤ ꯏꯃꯤꯠꯅ ꯎꯕ ꯑꯍꯥꯟꯕ ꯏꯃꯥ ꯏꯄꯥ ꯏꯃꯥ ꯏꯄꯥꯁꯤꯅ ꯑꯍꯥꯟꯕ ꯑꯩꯈꯣꯏꯒꯤ ꯑꯣꯖꯥꯅꯤꯅ
ꯑꯥ ꯑꯩꯈꯣꯏꯅ ꯍꯦꯛ ꯄꯤꯛꯏꯉꯩꯗꯒꯤ ꯃꯤꯠꯆꯦ ꯄꯥꯡꯂꯛꯄꯗꯒꯤ ꯑꯉꯥꯡꯗꯤ ꯃꯩ ꯌꯥꯝ ꯁꯥꯟꯅꯒꯂꯦ ꯃꯩ ꯁꯥꯟꯅꯕ ꯇꯥꯔꯒꯁꯨ ꯑꯦ ꯁꯤ ꯄꯥꯏꯕ ꯌꯥꯗꯦꯀꯣ ꯄꯣꯛꯏ ꯀꯣ ꯍꯥꯏꯔꯒ ꯇꯥꯛꯂꯛ
ꯑꯥ ꯑꯩꯈꯣꯏꯅ ꯈꯪꯗꯕ ꯀꯌꯥ ꯑꯃꯁꯦ ꯃꯣꯏꯅ ꯇꯥꯛꯄꯤꯔꯛꯏꯅꯦꯕ
ꯁꯝꯃ ꯁꯝꯃꯒ ꯂꯦꯞꯄꯨ ꯊꯧꯅꯥ ꯄꯤꯕ ꯑꯣꯏꯅꯀꯣ ꯉꯝꯗ꯭ꯔꯕ ꯀꯤꯔꯕꯗꯨ ꯐꯥꯎꯕꯗ ꯑꯦ ꯉꯝꯅꯤ ꯍꯥꯏꯕꯒꯤ
ꯍꯣꯏ ꯊꯧꯅꯥ ꯊꯧꯅꯥ ꯑꯃ ꯃꯉꯥꯜ ꯑꯃ ꯈꯪꯗꯕ ꯑꯃꯝꯕ ꯂꯝꯕꯤ ꯑꯃꯗ ꯆꯠꯇꯧꯔꯛ ꯐꯥꯎꯕ ꯃꯣꯏꯅ ꯃꯉꯥꯜ ꯑꯃ ꯄꯤ ꯄꯤꯔꯒ ꯑꯩꯈꯣꯏꯗ ꯊꯧꯅꯥ ꯂꯩꯍꯜꯂꯒ ꯃꯆꯥꯁꯤꯡꯁꯤꯕꯨ ꯁꯣꯏꯗ ꯉꯥꯝ ꯗꯅꯕꯅ ꯁꯦꯝꯕꯤꯔꯛꯏꯅꯦꯕ ꯑꯁꯤꯒꯤ ꯃꯇꯨꯡꯗ ꯑꯃꯨꯛ ꯑꯈꯣꯏꯅ ꯈꯔ ꯈꯔ ꯍꯥꯏꯔꯛꯄ ꯃꯇꯨꯡꯗ ꯑꯍꯦꯟꯕ ꯒ꯭ꯌꯥꯟ ꯇꯥꯟꯕ ꯑꯣꯏꯅ ꯃꯄꯥꯟꯗ ꯃꯔꯨꯞ ꯃꯄꯥꯡ ꯀꯌꯥ ꯑꯃ ꯂꯣꯏꯅꯔꯒ ꯑꯍꯦꯟꯕ ꯒ꯭ꯌꯥꯟ ꯂꯧꯁꯤꯡ ꯇꯥꯟꯕꯅꯦꯕ ꯑꯈꯣꯏꯅ ꯁ꯭ꯀꯨꯜ ꯍꯥꯏꯅ ꯊꯥꯅꯔꯛꯏꯁꯤꯅꯀꯣ ꯁꯤꯗ ꯑꯣꯖꯥ ꯑꯣꯖꯥꯁꯤꯡꯅ ꯑꯃꯨꯛ ꯑꯣꯖꯥꯁꯤꯡꯅ ꯑꯈꯣꯏꯕꯨ ꯑꯃꯨꯛ ꯑꯥ ꯒ꯭ꯌꯥꯟ ꯂꯧꯁꯤꯡ ꯃꯌꯥꯝ ꯑꯃ ꯇꯥꯛ
ꯎꯝ ꯑꯗꯩ ꯃꯔꯨꯞ ꯃꯄꯥꯡ ꯀꯌꯥꯁꯨ ꯂꯣꯏꯅꯔꯕꯅꯤꯅ ꯄꯨꯟꯁꯤꯁꯦ ꯀꯃꯥꯏꯅ ꯍꯤꯡꯉꯤ ꯍꯥꯏꯕ
ꯑꯥ ꯄꯨꯟꯁꯤꯒꯤ ꯃꯍꯥꯎ ꯈꯪꯍꯟꯕ ꯑꯗꯒꯤ ꯑꯥ ꯑꯐ ꯐꯠꯇ ꯈꯪꯍꯟꯕ ꯁꯨꯃꯥꯏꯅ ꯇꯧꯕꯁꯤ ꯐꯩ ꯁꯨꯃꯥꯏꯅ ꯇꯧꯕꯁꯤ ꯐꯠꯇꯦ ꯑꯦ ꯃꯥꯅ ꯁꯨꯃꯥꯏꯅ ꯇꯧꯔꯤꯁꯤꯗꯤ ꯐꯩ ꯁꯨꯝ ꯐꯠꯇꯕ ꯄꯣꯠꯁꯤꯗꯤ ꯑꯩꯁꯨ ꯇꯧꯕ ꯌꯥꯗꯦꯀꯣ ꯇꯧꯔꯣꯏ ꯑꯐꯕꯁꯤꯗꯤ ꯇꯧꯒꯗꯕꯅꯤ ꯁꯨꯃꯥꯏꯅ ꯈꯪꯍꯜꯂꯛ
ꯍꯣꯏ ꯑꯗꯒꯤ ꯑꯈꯣꯏꯒꯤ ꯑꯈꯣꯏꯒꯤ ꯄꯨꯟꯁꯤꯁꯤꯗ ꯀꯔꯝꯕ ꯆꯠꯅꯔꯤ ꯀꯔꯝꯕ ꯂꯩꯕꯥꯛꯇ ꯁꯨꯃꯥꯏꯅ ꯆꯠꯅꯔꯤ ꯀꯃꯥꯏꯅ ꯍꯤꯡꯅꯔꯤ ꯃꯤ ꯑꯃꯒꯤ ꯄꯨꯟꯁꯤꯗ ꯀꯌꯥꯝꯅ ꯋꯥꯏ ꯀꯌꯥꯝꯅ ꯅꯨꯡꯉꯥꯏ ꯍꯥꯏꯕꯒꯤ ꯋꯥꯔꯤꯗꯣ ꯍꯥꯏꯗꯤ ꯑꯗꯨꯒꯨꯝꯕ ꯃꯈꯜ ꯃꯊꯦꯜ ꯃꯌꯥꯝꯗꯣ ꯊꯦꯡꯅꯔꯒꯦ ꯅꯦꯕ ꯏꯃꯨꯡ ꯑꯃꯗ ꯇꯨꯃꯤꯟꯅ ꯑꯩ ꯑꯩꯁꯦ ꯅꯨꯡꯉꯥꯏ ꯑꯩꯁꯦ ꯂꯥꯏꯔꯤꯛ ꯍꯩ ꯍꯥꯏ ꯇꯥꯔꯒꯁꯨ ꯏꯃꯨꯡ ꯑꯃꯗ ꯇꯨꯃꯤꯟꯅ ꯂꯩꯔꯤꯕ ꯑꯩꯁꯤ ꯏꯊꯟꯗ ꯂꯩꯇꯥꯥꯔꯒꯗꯤ ꯂꯩꯕꯥꯛꯁꯤ ꯆꯠꯅꯔꯤꯕ ꯃꯤ ꯀꯌꯥꯅ ꯋꯥꯔꯤꯔꯤꯅꯣ ꯃꯤ ꯀꯩꯅ ꯀꯔꯤ ꯇꯧꯔꯤꯅꯣ ꯍꯥꯏꯕꯗꯣ ꯈꯪꯕ ꯉꯝꯃꯣꯏ
ꯑꯩꯅ ꯂꯩꯔꯤꯁꯤꯅ ꯀꯔꯝꯕ ꯐꯤꯕꯝꯗꯅꯣ ꯃꯤ ꯃꯈꯩꯁꯤꯅ ꯀꯗꯥꯏꯐꯥꯎ ꯌꯧꯅ ꯍꯣꯠꯅꯔꯦ ꯑꯩꯅ ꯄꯥꯏꯔꯤꯁꯤ ꯑꯩꯅ ꯇꯧꯖꯔꯤꯁꯦ ꯑꯩꯅ ꯍꯣꯠꯅꯔꯤꯁꯦ ꯑꯩ ꯀꯌꯥꯃꯨꯛ ꯌꯥꯝꯅ ꯀꯥꯟꯅꯔꯦ ꯀꯥꯟꯅꯕ꯭ꯔꯥ ꯀꯥꯟꯅꯗꯕ꯭ꯔꯥ ꯍꯥꯏꯕꯁꯦ ꯍꯥꯏꯗꯤ ꯆꯥꯡꯗꯝꯅꯕ ꯄꯣ ꯀꯅꯥꯒꯨꯝꯕ ꯄꯣꯠꯁꯛ ꯑꯃꯒ ꯆꯥꯡꯗꯝꯅꯗ꯭ꯔꯗꯤ ꯈꯪꯉꯣꯏꯗꯅꯀꯣ ꯑꯩꯈꯣꯏꯅ ꯄꯣꯠꯁꯛ ꯑꯃ ꯆꯥꯎꯋ ꯄꯤꯛꯏ ꯍꯥꯏꯅ ꯈꯪꯉꯤꯁꯦ ꯑꯦ ꯁꯤ ꯄꯣꯠꯁꯛ ꯑꯅꯤ ꯆꯥꯡꯗꯝꯅꯔꯛ ꯃꯇꯝꯗ ꯑꯦ ꯁꯤꯅ ꯆꯥꯎꯋꯦ ꯁꯤꯅ ꯄꯤꯛꯏ ꯍꯥꯏꯕꯁꯦ ꯈꯪꯉꯤꯅꯦꯕ ꯑꯗꯨꯅ ꯑꯩꯁꯤ ꯒ꯭ꯌꯥꯟ ꯂꯧꯁꯤꯡ ꯀꯌꯥꯝ ꯂꯩꯔꯦ ꯍꯣꯏ ꯑꯩꯁꯤꯦ ꯀꯌꯥꯝꯅ ꯑꯩꯈꯣꯏ ꯍꯥꯏꯗꯤ ꯑꯇꯣꯞ ꯑꯇꯣꯞꯄ ꯂꯩꯕꯥꯛꯁꯤꯡꯗ ꯑꯗꯩ ꯃꯤꯁꯤꯡꯅ ꯇꯧꯅꯔꯤꯕ ꯆꯠꯅꯔꯤꯕ ꯍꯧꯅ ꯂꯣꯟꯆꯠ ꯍꯧꯖꯤꯛ ꯍꯧꯖꯤꯛ ꯇꯧꯅꯔꯤꯕ ꯑꯁꯤ ꯀꯃꯥꯏꯅ ꯀꯔꯤ ꯇꯧꯔꯤ ꯍꯥꯏꯕꯕꯁꯤ ꯈꯪꯅꯕ ꯑꯩꯈꯣꯏ ꯃꯄꯥꯟ ꯊꯣꯛꯑꯒ ꯃꯤ ꯃꯤ ꯊꯦꯡꯅꯕ ꯇꯝꯕꯤꯔꯛ ꯇꯝꯃꯤꯅꯦꯕ ꯁꯤꯒꯤꯁꯦ ꯁꯦꯡꯅ ꯍꯥꯏꯇꯥꯔꯒꯗꯤꯀꯣ
ꯃꯇꯝꯝꯗ ꯇꯥꯔꯒꯗꯤ ꯑꯗꯨꯝ ꯄꯪꯂꯩ ꯃꯔꯩ ꯇꯥꯔꯒꯗꯤ ꯑꯩꯒꯤ ꯄꯨꯟꯁꯤꯁꯦ ꯀꯩꯁꯨ ꯅꯨꯡꯉꯥꯏꯕ ꯑꯣꯏꯗꯦꯕ ꯑꯋꯥꯕ ꯀꯌꯥ ꯊꯦꯡꯅꯔꯀꯥꯟꯗ ꯅꯣꯡꯃ ꯈꯛꯇꯪ ꯅꯨꯡꯉꯥꯏꯕꯗꯨꯅꯦꯕ ꯑꯩꯒꯤ ꯄꯨꯟꯁꯤ ꯑꯁꯨ ꯌꯥꯝ ꯅꯨꯡꯉꯥꯏꯕ꯭ꯔꯥꯅ ꯈꯟꯗꯣꯏꯁꯦ ꯁꯨꯡꯋꯥꯁꯨ ꯋꯥꯗꯅ ꯄꯨꯟꯁꯤꯒꯤ ꯑꯣꯏꯅ ꯏꯆꯝ ꯆꯝꯅ ꯂꯩꯔꯛ ꯇꯥꯔꯗꯤ ꯍꯥꯏꯗꯤ ꯑꯩꯒꯤ ꯄꯨꯟꯁꯤꯗꯣ ꯌꯥꯝ ꯅꯨꯡꯉꯥꯏꯕ ꯀꯧꯗꯦꯕ
ꯇꯧꯗꯦꯕ ꯄꯨꯟꯁꯤ ꯍꯥꯏꯁꯤꯗꯤ ꯀꯩ ꯍꯥꯏꯅꯤ ꯊꯦꯜꯂꯨꯈꯣꯏ ꯃꯌꯥꯝ ꯑꯃ ꯌꯥꯎꯔꯕ ꯆꯥꯛꯂꯨꯛ ꯑꯃꯒ ꯃꯥꯟꯅꯩꯌꯦꯅ ꯑꯍꯥꯎꯕ ꯈꯛꯇ ꯆꯥꯔꯗꯤ ꯆꯥꯔꯒ ꯂꯩꯕꯗꯨꯗꯤ ꯑꯍꯥꯎꯕ ꯈꯛꯇ ꯅꯨꯡꯉꯥꯏꯕ ꯈꯛꯇ ꯊꯦꯡꯅꯕꯗꯨꯗꯤ ꯄꯨꯟꯁꯤ ꯀꯧꯗ꯭ꯔꯦ ꯅꯨꯡꯉꯥꯏꯕ ꯑꯋꯥꯕ ꯃꯌꯥꯝ ꯑꯃꯁꯦ ꯊꯦꯡꯅꯕꯗꯨꯕꯨꯅꯦꯕ ꯀꯩꯅꯣ ꯄꯨꯟꯁꯤ ꯍꯥꯏꯁꯦ ꯅꯠꯇ꯭ꯔꯣ ꯍꯥꯏꯗꯤ ꯃꯊꯦꯜ ꯂ ꯀꯣꯏ ꯑꯃ ꯌꯦꯟ ꯊꯣꯡꯕ ꯉꯥ ꯊꯣꯡꯕ ꯑꯍꯥꯎꯕ ꯊꯣꯡꯕ ꯉꯥꯛꯇꯅ ꯍꯥꯞ ꯍꯥꯞꯄꯗꯨꯗꯤ ꯀꯩꯁꯨ ꯑꯍꯥꯎꯕ ꯉꯇꯗ ꯉꯥꯏꯍꯥꯛꯇꯪꯒꯤꯗꯤ ꯅꯨꯡꯉꯥꯏꯅ ꯆꯥꯈꯤꯕ ꯌꯥꯏꯀꯣ ꯍꯥꯎꯅ ꯃꯍꯥꯎ ꯈꯪꯅ ꯆꯥꯈꯤꯕ ꯌꯥꯏ ꯑꯗꯨꯕꯨ ꯃꯗꯨꯅ ꯇꯨꯡ ꯀꯣꯏꯅ ꯆꯠꯄꯗꯤ ꯌꯥꯔꯣꯏꯕ
ꯑꯗꯨꯒꯨꯝꯕ ꯃꯤꯁꯤꯡ ꯃꯌꯥꯝ ꯂꯩꯔꯛꯄꯒꯤꯅꯤ ꯂꯥꯏꯔꯕ ꯂꯩꯔꯝꯕꯒꯤꯅꯤ ꯏꯅꯥꯛ ꯈꯨꯟꯕ ꯂꯩꯔꯤꯁꯤꯁꯨ
ꯃꯥꯅꯦ ꯃꯥꯅꯦ ꯃꯥꯅꯦ ꯃ ꯃꯥ ꯂꯥꯏꯔꯩ ꯑꯩ ꯏꯅꯥꯛ ꯈꯨꯜꯂꯤ ꯑꯩ ꯂꯥꯏꯔꯩ ꯃꯥ ꯏꯅꯥꯛ ꯈꯨꯜꯂꯤꯅ ꯈꯪꯉꯤꯁꯦ ꯍꯥꯏꯗꯤ ꯆꯥꯡꯗꯝꯅꯕꯗꯣ ꯂꯩꯔꯛꯄꯗꯨꯅ ꯍꯦ ꯑꯍꯦꯟꯕ ꯍꯦꯟꯗꯕ ꯑꯋꯥꯠꯄ ꯍꯥꯏꯕꯗꯨ ꯂꯩꯅꯔꯛꯄꯒꯤ ꯈꯪꯅꯔꯤꯅꯦꯕ
ꯍꯣꯏ ꯑꯗꯒꯤ ꯑꯉꯥꯡ ꯑꯃ ꯃꯤ ꯑꯃ ꯁꯦꯝꯃꯛꯄ ꯍꯥꯏꯁꯤꯁꯨ ꯑꯄꯦꯠꯄ ꯂꯩꯈꯣꯝ ꯑꯃꯗꯒꯤ ꯁꯦꯝꯂꯛꯇꯣꯔꯤꯕꯅꯦꯕ ꯐꯠꯇꯅ ꯆꯠꯈꯤꯕ ꯇꯥꯔꯒ ꯗꯤ ꯃꯥꯒꯤ ꯁꯦꯝꯃꯤ ꯁꯦꯝꯗꯧꯔꯤꯕ ꯃꯤꯗꯨꯒꯤ ꯃꯈꯥꯁꯨ ꯌꯥꯝꯅ ꯄꯣꯟꯗꯣꯔꯤꯅꯦꯕ ꯃꯤꯗꯨꯅ ꯐꯠꯇꯕ ꯇꯥꯔꯝ ꯇꯥꯔꯗꯤ ꯑꯉꯥꯡꯗꯣ ꯐꯠꯇꯅ ꯑꯗꯨꯝ ꯆꯠꯈꯤ ꯗꯣꯏꯅꯦꯕ ꯑꯐꯕ ꯇꯥꯛꯄꯤ ꯇꯝꯕꯤꯕ ꯑꯣꯏꯇꯥꯔꯗꯤ ꯑꯥ
ꯏꯃꯨꯡ ꯑꯃꯗ ꯆꯠꯅꯔꯤꯕ ꯍꯣꯏ ꯃꯥꯅꯦ ꯏꯃꯨꯡ ꯑꯃꯗ ꯆꯠꯅꯔꯤꯕ ꯀꯩꯅꯣꯁꯦ ꯍꯥꯏꯗꯤ ꯍꯧꯅ ꯂꯣꯟꯆꯠ ꯏꯃꯨꯡ ꯑꯃꯁꯦ ꯀꯃꯥꯏꯅ ꯇꯧꯋꯤ ꯃꯣꯏ ꯏꯃꯨꯡꯁꯦ ꯀꯃꯥꯏꯅ ꯂꯩ ꯍꯥꯏꯕꯁꯦ ꯏꯃꯨꯡꯗꯨꯒꯤ ꯈ꯭ꯋꯥꯏꯗꯒꯤ ꯑꯉꯥꯡꯗꯨꯗꯅꯦ ꯃꯃꯤ ꯇꯥꯒꯅꯦꯕ ꯑꯉꯥꯡꯁꯤꯗ ꯌꯥꯝꯅ ꯂꯤꯆꯠ ꯁꯥꯖꯠ ꯐꯖꯕ ꯍꯧꯅ ꯂꯣꯟꯆꯠ ꯈꯪꯕ ꯃꯤꯡꯒꯧ ꯐꯖꯕ ꯋꯥꯍꯩ ꯋꯥꯇꯥ ꯐꯖꯕꯇ ꯍꯥꯏꯔꯗꯤ ꯃꯥꯒꯤ ꯏꯃꯨꯡꯗꯣ ꯊꯛꯁꯤ ꯈꯥꯁꯤ ꯌꯥꯝꯅ ꯂꯩꯅ ꯆꯠꯄ ꯌꯥꯝꯅ ꯅꯣꯂꯨꯛ ꯅ ꯂꯩꯅꯕ ꯏꯃꯨꯡ ꯑꯃ ꯑꯣꯏꯗꯣꯏꯅꯦꯕ
ꯑ ꯃꯤꯅꯁꯨ ꯍꯥꯏꯅꯗ꯭ꯔꯣ ꯑꯦ ꯃꯣꯏꯒꯤ ꯏꯃꯨꯡꯒꯤ ꯑꯉꯥꯡꯅꯤ ꯑꯗꯨꯅꯅꯤꯅꯦ ꯊꯕꯛ ꯌꯥꯝꯅ ꯐꯔꯤꯁꯦ ꯊꯛꯁꯤ ꯈꯥꯁꯤ ꯈꯪꯉꯤꯁꯤ ꯑꯍꯜ ꯂꯃꯟ ꯃ ꯁꯛ ꯈꯪꯉꯁꯦꯅ ꯍꯥꯏꯗꯣꯏꯅꯦꯕ ꯑꯇꯣꯞꯄ ꯃꯤꯁꯤꯡ ꯂꯩ ꯑꯁ ꯃꯣꯏꯒꯤ ꯃꯣꯏꯒꯤ ꯏꯃꯨꯡꯗꯨꯗꯤ ꯈꯔ ꯇꯧꯕꯅꯤ
ꯍꯣꯏ ꯍꯥꯏꯅꯗꯣꯏꯅꯦ ꯃꯣꯏ ꯏꯃꯨꯡꯗꯨꯗꯩ ꯊꯣꯛꯂꯛꯄ ꯃꯆꯥꯕꯨ ꯀꯌꯥꯝ ꯐꯗꯣꯔꯤꯅꯣ ꯃꯃꯥ ꯃꯄꯥ ꯂꯩꯔꯤꯕ ꯏꯃꯨꯡꯗꯨꯒꯤ ꯃꯤ ꯃꯈꯩꯗꯣ ꯌꯦꯡꯉꯣꯗꯅ ꯁꯛꯇꯥ ꯃꯈꯩꯗꯣ
ꯑꯥ ꯑꯗꯨꯃꯥꯏꯅ ꯍꯥꯏꯅꯔꯤꯅꯦꯕ ꯑꯗꯣ ꯁꯤꯁꯦ ꯑꯩꯈꯣꯏꯅ ꯏꯁꯥꯅ ꯒ꯭ꯌꯥꯟ ꯇꯥꯖꯒꯗꯕꯅꯦꯕ ꯑꯩꯈꯣꯏ ꯑꯃ ꯁꯣꯏ ꯇꯥꯔꯒꯗꯤ ꯃꯤ ꯃꯌꯥꯝ ꯑꯃ ꯁꯣꯏꯔꯛꯑꯦ ꯍꯥꯏꯕꯁꯦ ꯈꯪꯗꯣꯏꯅꯤ ꯏꯃꯨꯡꯗꯨꯗ ꯂꯩꯔꯤꯕ ꯑꯍꯜꯗꯨꯅ ꯍꯦꯟꯅ ꯑꯍꯜꯗꯨꯅ ꯈꯪꯉ ꯃꯇꯨꯡꯗꯅꯦꯕ
ꯃꯥꯅꯦ ꯃꯣꯏꯅ ꯁꯦꯝꯗꯣꯛꯄꯤꯒꯗꯧꯅꯦ ꯃꯈꯥ ꯇꯥꯕ ꯃꯈꯥ ꯇꯥꯕ ꯃꯆꯥ ꯃꯅꯥꯎ ꯃ ꯇꯨ ꯂꯩꯕ ꯃꯈꯩꯁꯤꯗ ꯃꯣꯏꯅ ꯁꯦꯝꯗꯣꯛꯄꯤꯒꯗꯕꯅꯦꯕ ꯍꯥꯏꯗꯤ ꯃꯈꯣꯏꯅ ꯁꯣꯏꯈꯤꯕ ꯂꯩ ꯇꯥꯔꯒꯁꯨ ꯑꯦ ꯁꯨꯃꯥꯏꯅ ꯇꯧꯕꯗꯤ ꯐꯠꯇꯦ ꯀꯣ ꯅꯍꯥꯟꯋꯥꯏ ꯑꯩꯈꯣꯏꯁꯦ ꯁꯨꯃꯥꯏꯅ ꯇꯧꯕꯗꯒꯤ ꯁꯣꯢ ꯁꯣꯢꯕꯒꯤꯅꯤ ꯍꯧꯖꯤꯛ ꯁꯨꯝ ꯋꯥꯅ ꯍꯤꯡꯉꯁꯤ ꯑꯗꯨꯅ ꯏꯆꯥꯗꯤ ꯏꯁꯨꯗꯤ ꯏꯅꯥꯎꯗꯤ ꯁꯣꯏꯕ ꯌꯥꯗꯦꯀꯣ ꯁꯨꯃꯥꯏꯅ ꯇꯧꯕꯁꯦ ꯌꯥꯗꯦꯀꯣ ꯁꯤꯒꯤ ꯂꯝꯕꯤꯁꯤꯗ ꯆꯠꯄ ꯌꯥꯗꯦ ꯁꯨꯃꯥꯏꯅ ꯃꯣꯏꯅ ꯁꯦꯝꯗꯣꯛꯄꯤꯒꯗꯕꯅꯦꯕ ꯑꯗꯣ ꯁꯦꯝ
ꯁꯤ ꯂꯝꯕꯤ ꯑꯃ ꯆꯠꯄ ꯍꯥꯏꯕꯁꯦ ꯑꯃꯨꯛ ꯍꯜꯂꯒ ꯆꯠꯄꯒꯁꯨ ꯌꯥꯕ ꯅꯠꯇꯦꯕ ꯆꯠꯇꯣꯔꯤ ꯂꯝꯕꯤꯁꯦ ꯐꯖꯅ ꯈꯜꯂꯒ ꯆꯠꯇꯣꯔꯤꯅꯦꯕ ꯑꯩ ꯍꯨꯖꯤꯛ ꯅꯨꯡꯉꯥꯏꯇ꯭ꯔꯦ ꯑꯩꯈꯣꯏꯖꯤꯛ ꯋꯥꯔꯦ ꯍꯥꯏ ꯇꯥꯔꯒꯁ ꯀꯣꯛ ꯍꯨꯟꯗꯣꯛꯑꯒ ꯆꯠꯄ ꯌꯥꯕ ꯅꯠꯇꯦꯕ
ꯅꯠꯇꯦꯕ ꯄꯨꯟꯁꯤ ꯍꯥꯏꯁꯦ ꯑꯦ ꯑꯩ ꯉꯁꯤ ꯋꯥꯔꯦ ꯍꯥꯏꯗꯅ ꯍꯌꯦꯡꯐꯥꯎ ꯑꯗꯨꯝ ꯋꯥꯔꯒ ꯍꯤꯡꯒꯗꯕ ꯅꯠꯇꯦ ꯑꯩ ꯉꯁꯤ ꯁꯤ ꯅꯨꯡꯉꯥꯏꯔꯦ ꯍꯥꯏꯗꯅ ꯑꯩ ꯁꯤꯗ꯭ꯔꯤꯐꯥꯎ ꯅꯨꯡꯉꯥꯏꯒꯗꯕ ꯅꯠꯇꯦꯕ ꯑꯩꯅ ꯀꯟꯅ ꯍꯣꯠꯅꯔꯦꯗꯅ ꯑꯩ ꯅꯨꯡꯉꯥꯏꯔꯦ ꯑꯩꯅ ꯍꯣꯠꯅꯕ ꯋꯥꯠꯂꯦꯗꯅ ꯑꯩ ꯅꯨꯡꯉꯥꯏꯕ ꯋꯥꯠꯂꯦ
ꯗꯣ ꯃꯤ ꯍꯥꯏꯅꯩꯗꯨꯅꯤ ꯃꯤꯑꯣꯏꯕ ꯍꯥꯏꯕꯁꯤ ꯄꯨꯟꯁꯤꯗꯤ ꯈꯨꯕꯥꯛ ꯈꯨꯅꯝꯅꯦꯅ
ꯃꯥꯅꯦ ꯑꯩꯅ ꯆꯠ ꯇꯣꯔꯤꯕ ꯂꯝꯕꯤ ꯂꯝꯕꯤꯁꯦ ꯂꯝꯕꯤ ꯑꯅꯤ ꯈꯛꯇꯅꯦꯕ ꯅꯨꯡꯉꯥꯏꯕ ꯍꯥꯏꯕ ꯑꯃ ꯑꯋꯥꯕ ꯍꯥꯏꯕꯗꯨꯃ ꯑꯗꯣ ꯑꯩꯅ ꯂꯝꯕꯤꯁꯦ ꯈꯟꯕ ꯃꯇꯝꯗ ꯀꯔꯝꯕꯅ ꯀꯔꯝꯕ ꯂꯝꯕꯤꯅꯣ ꯍꯥꯏꯕꯁꯦ ꯈꯪꯕ ꯉꯝꯕꯣ ꯅꯠꯇꯦꯕ ꯑꯗꯨꯅ ꯂꯝꯕꯤꯁꯦ ꯑꯞ ꯐꯕ ꯑꯆꯨꯝꯕꯗ ꯈꯟꯅꯉꯥꯏ ꯆꯠꯀꯦ ꯍꯥꯏꯇꯥꯔꯒꯁꯨ ꯑꯩꯈꯣꯏꯒꯤ ꯑꯍꯜ ꯂꯃꯟ ꯏꯊꯛ ꯊꯣꯡꯕꯁꯤꯡꯅ ꯍꯥꯏꯕꯗꯨꯁꯨ ꯃꯨꯟꯅ ꯇꯥꯕ ꯃꯈꯣꯏꯅ ꯍꯥꯏꯕꯗꯨꯁꯨ ꯂꯧꯕ ꯑꯗꯨꯒ ꯑꯐꯕ ꯂꯧꯁꯤꯟꯕ ꯌꯥꯕꯅ ꯂꯧꯁꯤꯟꯒꯅꯤ ꯃꯤ ꯍꯥꯏꯁꯦ ꯐꯠꯇꯕꯁꯤꯡꯅ ꯂꯧ ꯁꯤꯟꯕꯤꯔꯣꯏ ꯅꯥꯗ ꯇꯥꯔꯁꯨ ꯀꯣꯛ ꯌꯧꯅ ꯋꯥꯈꯜ ꯌꯥꯎꯅ ꯈꯟꯖꯤꯜꯂꯣꯏ ꯑꯐ ꯐꯠꯇ ꯂꯧꯁꯤ ꯁꯤꯟꯒꯅꯤ ꯁꯨꯃꯥꯏꯅ ꯇꯧꯔꯒ ꯍꯤꯡꯉꯗꯤ ꯍꯥꯏꯗꯤ ꯑꯍꯜ ꯂꯟ ꯅ ꯍꯥꯏꯕꯗ ꯅꯣꯂꯨꯛꯄ ꯁꯨꯃꯥꯏꯅ ꯇꯧꯔꯕꯗꯤ ꯁꯣꯏꯗꯃꯛꯀꯤ ꯍꯥꯏꯗꯤꯥ ꯑꯃꯥꯡꯕ ꯃꯤ ꯐ ꯐꯠꯇꯕ ꯍꯥꯏ ꯃꯤ ꯑꯃ ꯍꯥꯏꯗꯨꯅꯦ ꯑꯣꯏꯔꯣꯏ ꯍꯥꯏꯅ ꯈꯜꯂꯦ ꯑꯩꯒꯤ ꯃꯣꯠꯇ
ꯍꯣꯏ ꯑꯐꯕ ꯃꯤꯅ ꯇꯥꯛꯄ ꯄꯥꯎꯇꯥꯛꯇ ꯂꯧꯁꯤꯜꯂꯔꯣꯏꯅ ꯃꯥꯒꯤꯅ ꯇꯧꯕꯅ ꯈ ꯐꯠꯇ ꯆꯨꯝꯃꯦꯅ ꯈꯟꯕꯗꯨꯗꯤ ꯄꯣꯠꯂꯣꯏꯗ ꯑꯋꯥꯕ ꯐꯪꯗꯣꯔꯤꯅꯦꯕ ꯑꯩꯒꯤ ꯈꯛꯇꯅ ꯈꯟꯕ ꯑꯦ ꯑꯩꯅ ꯍꯥꯏ ꯂꯩꯗꯅ ꯑꯣꯖꯥꯅ ꯇꯥꯛꯄ ꯑꯣꯏꯔꯣ ꯀꯣ ꯑꯥꯠ ꯃꯊꯛ ꯊꯪꯕ ꯑꯍꯜ ꯂꯃꯟꯁꯤꯡꯅ ꯇꯥꯛꯄ ꯑꯣꯏꯔꯣ ꯃꯁꯥꯒꯤ ꯈꯛꯇ ꯈꯟꯕ ꯑꯩꯅ ꯇꯧꯔꯤꯁꯤꯅ ꯆꯨꯝꯃꯦ ꯑꯩꯅ ꯈꯜꯂꯤ ꯋꯥꯈꯜꯁꯤꯅ ꯆꯨꯝꯃꯦꯅ ꯈꯟꯕ ꯃꯤꯁꯤꯡꯁꯦ ꯍꯥꯏꯗꯤ ꯍꯧꯖꯤꯛ ꯑꯁꯨ ꯀꯨꯏꯅ ꯂꯩꯔꯛꯄꯗ ꯑꯦ ꯁꯤꯒꯤ ꯃꯤꯁꯤꯗꯤ ꯃꯁꯥꯅ ꯈꯛꯇ ꯈꯜꯂꯒ ꯆꯨꯝꯕꯅꯤ ꯍꯥꯏꯕꯁꯦ ꯂꯩꯔꯛꯇꯦꯕ
ꯂꯩꯔꯛꯇꯦ ꯂꯩꯔꯛꯇꯦ ꯃꯤ ꯍꯥꯏꯁꯦ ꯑꯈꯣꯏꯒꯤ ꯌꯥꯝꯅ ꯅꯣꯂꯨꯛꯄ ꯃꯤ ꯍꯥꯏꯕ ꯑꯃ ꯃꯉꯛ ꯊꯦꯛꯀꯠꯄ ꯍꯥꯏꯕ ꯑꯃ ꯂꯩ ꯃꯉꯛ ꯊꯦꯛꯀꯠꯄ ꯃꯤ ꯍꯥꯏꯁꯤꯗꯤ ꯀꯩꯗꯧ ꯃꯥꯏ ꯄꯥꯛꯄ ꯑꯃ ꯑꯣꯏꯕ ꯉꯝꯃꯔꯣꯏ ꯃꯉꯛ ꯂꯨꯞꯊꯕ ꯃꯔꯨ ꯂꯨꯛꯄ ꯍꯥꯏꯁꯤꯗꯤ ꯑꯗꯨꯝ ꯑꯐꯕ ꯃꯤ ꯑꯣꯏꯔꯅꯤ ꯍꯥꯏꯅꯔꯤꯗꯨꯅꯦ ꯌꯥꯝꯅ ꯄꯥꯟꯕ ꯎꯗꯤ
ꯃꯔꯨ ꯂꯨꯄꯦꯟ ꯑ ꯄ꯭ꯔꯃꯥꯟ ꯄꯟꯊꯩ ꯃꯌꯥꯝ ꯊꯕ ꯃꯤꯁꯤꯡꯁꯦ ꯏꯄꯥ ꯏꯄꯨꯁꯤꯡꯅꯀꯣ ꯅꯍꯥꯟꯋꯥꯏ ꯃꯌꯥꯝ ꯊꯝꯃꯤꯁꯦ ꯑꯥꯔꯊ꯭ꯔ ꯂꯩꯅ ꯂꯩꯅ ꯃꯒꯨꯟ ꯂꯩꯅ ꯂꯩꯅ ꯊꯝꯃꯝꯃꯤꯕ ꯉꯥꯛꯇꯅꯦꯕ ꯁꯤꯗ ꯑꯈꯣꯏꯒꯤ ꯑꯉꯥꯡꯉꯩꯁꯤꯅ ꯍꯥꯏꯗꯤ ꯍꯧꯔꯛꯏꯕꯁꯤ ꯁꯤꯡꯁꯤꯅꯀꯣ ꯍꯥꯏꯅꯩꯩꯅ ꯄ꯭ꯔꯃꯥꯟꯗꯁꯨ ꯀꯩꯅꯣ ꯑꯍꯟ ꯑꯍꯟ ꯃꯊꯤꯅ ꯆꯐꯨ ꯃꯦꯜꯂꯤ ꯑꯉꯥꯡ ꯃꯊꯤꯅ ꯀꯥꯡꯈꯣꯡ ꯆꯥꯏꯒ
ꯍꯣꯏ ꯑꯗꯨꯅꯦ ꯑꯍꯟ ꯅꯍꯥꯟꯅ ꯃꯥꯏꯕ ꯁꯥꯔꯗꯤ ꯃꯪ ꯊꯜꯂꯤꯅ
ꯑ ꯑꯗꯨ
ꯅꯍꯥ ꯍꯥꯏꯁꯤꯅ ꯅꯍꯥ ꯍꯥꯏꯁꯤꯅ ꯑꯍꯟ ꯍꯥꯏꯁꯤꯒꯤ ꯃꯋꯥꯁꯦ ꯂꯧꯗꯕꯤꯗ ꯃꯣꯏ ꯑꯅꯤꯡꯕꯗ ꯇꯧꯔꯦ ꯑꯐꯕ ꯍꯥꯏꯁꯦ ꯑꯐꯥꯎ ꯂꯩꯇꯦ ꯃꯥꯡꯖꯕ ꯉꯥꯛꯇꯅꯦ ꯑꯍꯟ ꯍꯥꯏꯁꯤꯗꯤ ꯑꯩꯈꯣꯏꯗꯒꯤ ꯍꯥꯟꯅ ꯂꯩꯔꯝꯃꯕ ꯅꯨꯃꯤꯠ ꯊꯥ ꯎꯕ ꯍꯥꯜꯂꯤꯕꯅꯤ ꯑꯗꯨꯅ ꯑꯐꯇ ꯃꯈꯩꯁꯤ ꯃꯣꯏ ꯌꯥꯝ ꯊꯦꯡꯅꯔꯛꯑꯕꯅꯦ ꯑꯈꯣꯏꯗꯒꯤ ꯍꯦꯟꯅ ꯑꯗꯨꯅ ꯃꯣꯏꯅ ꯍꯥꯏꯕꯁꯦ ꯎꯝ ꯃꯣꯏꯅ ꯍꯥꯏꯕꯁꯦ ꯂꯐꯝ ꯊꯣꯛꯑꯦꯕ
ꯑꯥ ꯑꯗꯣ ꯀꯩꯒꯨꯝꯕ ꯑꯈꯣꯏꯅ ꯊꯦꯡꯁꯨ ꯊꯦꯡꯅꯔꯛꯇꯅ ꯑꯈꯣꯏꯗꯤ ꯑꯅꯧꯕ ꯉꯥꯛꯇ ꯂꯥꯛꯇ ꯇꯣꯏꯅꯦꯕ ꯂꯝꯕꯤꯁꯦ ꯃꯣꯏꯗꯗꯤ ꯊꯦꯡꯅꯔꯛꯄ ꯂꯥꯛꯈ꯭ꯔꯕꯅꯤꯅ ꯑꯈꯣꯏꯗ ꯇꯧꯒꯅꯨ ꯀꯣ ꯍꯥꯏꯈꯤꯕ ꯄꯣꯠꯁꯦ ꯃꯣꯏ ꯁꯣꯏꯈ꯭ꯔꯕ ꯑꯣꯏꯕꯒꯤ ꯇꯧꯒꯅꯨ ꯍꯥꯏꯔꯤꯅꯦꯕ
ꯃꯥꯅꯦ
ꯀꯅꯥ ꯑꯃꯝꯇꯅ ꯃꯥ ꯃꯆꯥ ꯃꯁꯨꯗ ꯅꯪ ꯁꯤꯅꯕꯅꯤ ꯆꯠ ꯂꯨ ꯍꯥꯏꯕ ꯂꯝꯕꯤꯗꯤ ꯁꯨꯡꯇꯥꯛ ꯇꯥꯛꯑꯣꯏꯕ ꯅꯤꯡꯁꯤꯅꯕꯒꯤ ꯂꯝꯕꯤꯅꯤ ꯇꯥꯛꯇꯣꯔꯤꯁꯤ
ꯑ ꯏꯕꯨꯡ ꯑꯁꯤ ꯒꯥꯔꯤ ꯑꯃ ꯂꯥꯛꯑꯦ ꯅꯪ ꯆꯣꯡꯁꯤꯜꯂꯛꯍꯦ ꯁꯤꯔꯣꯍꯦ ꯑꯦꯕ ꯃ ꯑꯗꯨꯗꯨ ꯊꯥꯡꯪꯅꯤ ꯅꯪ ꯄꯔꯠ ꯊꯤꯟꯖꯤꯜꯂꯣꯍꯦ ꯁꯤꯒꯨꯝꯕꯁꯦ ꯌꯥꯝꯇ ꯇꯥꯛꯑꯣꯏꯑꯕ ꯃꯃꯥ ꯃꯄꯥ ꯑꯍꯜ ꯂꯃꯟ ꯑꯣꯏꯕ ꯕꯁꯤꯅ ꯀꯩꯗꯧꯅꯨꯡꯗ ꯃꯈꯥ ꯊꯥꯕꯁꯤꯅ ꯇꯥꯛꯑꯣꯏꯕ
ꯑꯦ ꯃꯤꯠ ꯐꯥꯎꯕ ꯈꯈꯤꯇ ꯄꯥꯡꯉꯛꯄꯗ ꯉꯥꯏꯔꯤꯕ ꯈꯣꯟ ꯀꯥꯐꯩ ꯀꯥꯐꯩ ꯆꯠꯄꯗ ꯍꯥꯏꯔꯤꯕ ꯑꯉꯥꯡꯗꯨ ꯐ ꯐꯥꯎꯕꯗ ꯍꯥꯏꯗꯤ ꯃꯣꯏꯅ ꯌꯥꯝ ꯀꯥ ꯍꯥꯏꯗꯤ ꯃꯣꯏꯒꯤ ꯁꯪꯁꯥꯔꯁꯦ ꯇꯤꯜꯂꯛꯑꯕꯅꯤꯀꯣ ꯑꯈꯣꯏ ꯃꯥꯂꯦꯝꯁꯤꯗ ꯂꯥꯛꯑꯕꯅꯤꯀꯣ ꯑꯈꯣꯏꯒꯨꯝꯕꯅꯤꯀꯣ ꯍꯥꯏꯔꯒ ꯌꯥꯝ ꯅꯨꯡꯁꯤꯅ ꯇꯧꯕꯤꯔꯤꯅꯦꯕ ꯑꯉꯥꯡꯗꯨꯅ ꯈꯤꯇꯪꯈꯛ ꯀꯞꯄ ꯐꯥꯎꯕ ꯃꯕꯨꯛꯅꯤꯡ ꯅꯨꯡꯁꯤꯔ ꯂꯩꯕꯗꯕ ꯍꯥꯎꯕ ꯊꯦꯝꯗꯅꯀꯣ ꯅꯪ ꯀꯩꯒꯤꯅꯣ ꯇꯧꯔꯤꯗꯣꯒ ꯍꯥꯏꯔꯒ ꯅꯪ ꯀꯩ ꯅꯪ ꯀꯩ ꯄꯥꯝꯃꯤꯒ ꯍꯥꯏꯔꯒ ꯊꯦꯝꯅꯔꯤꯕ ꯉꯥꯛꯇ
ꯃꯥꯅꯦ ꯊꯦꯡꯅꯔꯤꯕ ꯉꯥꯛꯇꯅꯤ
ꯑꯁꯨꯛꯀꯤ ꯃꯇꯤꯛ ꯍꯥꯏꯗꯤ ꯑꯍꯜꯍꯥꯏꯁꯤꯅ ꯀꯣ ꯇꯨꯡꯗ ꯂꯥꯛꯏꯕ ꯃꯤꯁꯤꯡꯁꯦ
ꯍꯥꯏꯗꯤ ꯁꯣꯏꯗꯅ ꯃꯣꯏꯅ ꯁꯣꯏꯈ꯭ꯔꯁꯨ ꯑꯗꯨꯛꯀꯤ ꯃꯇꯤꯛ ꯑꯐꯕ ꯆꯥꯎꯈꯠꯄ ꯌꯥꯝꯅ ꯅꯣꯂꯨꯛ ꯄ ꯀꯩꯅꯣ ꯁꯪꯁꯥꯔ ꯑꯃ ꯑꯣꯏꯍꯟꯅꯤꯡꯉꯦꯕ ꯃꯣꯏꯅ ꯑꯗꯨꯕꯨ ꯃꯈꯥ ꯊꯥꯕ ꯃꯈꯩꯁꯤꯅ ꯂꯧꯕꯤꯗꯕ